ꯇꯥꯏ ꯇꯥꯏ ꯇꯥꯏ ꯇꯥꯏ ꯕꯣꯔ ꯌꯥꯝꯃꯗꯅ ꯄꯨꯕ ꯉꯝꯗ꯭ꯔꯤ
ꯑꯧ ꯑꯗꯨꯒꯤ ꯃꯥꯉꯁꯦ ꯑꯩ ꯑꯩꯉꯣꯟꯗꯁꯨ ꯑꯩꯈꯣꯏ ꯅꯨꯄꯤꯅꯀꯣ ꯑꯗꯨꯝꯥꯏ ꯍꯥꯏꯌꯦ ꯃꯥꯗꯤ ꯕꯣꯔ ꯌꯥꯝꯅ ꯂꯩꯈ꯭ꯔꯦ ꯍꯥꯏꯌꯦꯦ ꯅꯪ ꯅꯪ ꯑꯩꯗꯤ ꯐꯪꯗ꯭ꯔꯤ ꯍꯥꯏꯅꯅꯕꯣ ꯃꯥ꯭ꯔ ꯍꯧꯔꯤꯑꯌꯦꯕ
ꯑꯣ ꯑꯗꯣ ꯑꯗꯨꯃꯥꯏꯅ ꯍꯥꯏꯌꯣ ꯑꯩꯁꯨ ꯅꯪꯁꯦ ꯄꯨꯔꯛꯑꯗꯤ ꯕꯣꯔ
ꯃꯅꯥ ꯑꯁ ꯌꯥꯏ ꯌꯥꯏ ꯌꯥꯏ ꯑꯗꯨ ꯑꯗꯨꯁꯨ ꯍꯥꯏꯕ ꯌꯥꯏ
ꯃꯤꯉꯣꯟꯗ ꯕꯣꯔꯗꯣ ꯄꯤꯔꯛꯀꯗꯕꯅꯤ ꯏꯕꯥꯅꯤꯃꯛ ꯄꯨꯃꯤꯟꯅꯒꯗꯕꯅꯤ ꯍꯥꯏꯅ ꯍꯣꯏ
ꯎꯝ ꯆꯨꯝꯃꯤ ꯑꯗꯨꯕꯨ ꯑꯩꯈꯣꯏ ꯑꯩꯈꯣꯏꯒꯤ ꯂꯥꯏꯁꯪꯗꯗꯤꯀꯣ ꯑ ꯑꯗꯨꯒꯨꯝꯕ ꯀꯧꯊꯣꯛ ꯀꯥꯎꯁꯤꯟ ꯇꯧꯕꯗꯣ
ꯎꯝ
ꯑꯩꯈꯣꯏꯒꯤꯗꯤ ꯑꯗꯨ ꯑꯩꯈꯣꯏꯗꯗꯤ ꯌꯥꯝ ꯂꯩꯇꯗꯅ
ꯌꯥꯝ ꯂꯩꯇ ꯌꯥꯝ ꯂꯩꯇ
ꯎꯝ ꯃꯥ ꯃꯊꯟꯇ ꯂꯥꯛꯄ ꯃꯇꯝꯗ ꯑꯩꯈꯣꯏꯅ ꯀꯔꯤ ꯍꯥꯏꯁꯤꯔꯥ ꯎꯝ ꯎꯝ
ꯂꯧꯁꯤꯟꯕꯤꯕꯅꯦꯕ
ꯂꯧꯁꯤꯟꯕꯤ ꯉꯣꯛꯄꯗꯕ ꯃꯥꯜꯂ ꯑꯗꯣ ꯑꯗꯨꯅꯤ ꯑꯩꯈꯣꯏꯒꯤ ꯁꯤꯗꯤꯀꯣ ꯑꯗꯨ ꯑꯗꯣ ꯑꯩꯅ ꯍꯥꯏꯕꯗꯤꯀꯣ ꯑꯗꯨꯒꯤ ꯋꯥꯔꯤꯗ ꯂꯣꯏꯈ꯭ꯔꯦꯀꯣ ꯍꯧꯖꯤꯛ ꯅꯪꯒꯤ ꯋꯥꯔꯤ ꯍꯧꯔꯁꯦ ꯃꯥꯅꯀꯣ ꯑꯗꯨꯃꯥꯏꯅ ꯍꯥꯏꯉ ꯑꯃꯨꯛꯀ
ꯑꯥ ꯑꯥ ꯑꯥ ꯑꯥ
ꯃꯨꯀꯥ ꯀꯣ ꯃꯥꯁꯦ ꯅꯪꯕꯨꯁꯨ ꯌꯦꯡꯕ ꯃꯥꯂꯦ
ꯎꯝ
ꯃꯥ ꯍꯥꯏꯕꯗꯤ ꯑꯃꯗꯨꯁꯨꯀꯣ ꯎꯝ ꯃꯥꯅ ꯃꯥꯏ ꯍꯥꯏꯌꯦ ꯑꯁ ꯅꯪꯁꯦ ꯅꯨꯄꯤ ꯎꯝ ꯊꯤꯕꯗꯤ ꯅꯠꯇꯦ
ꯎꯝ ꯎꯝ
ꯐꯖꯕꯗꯤ ꯑꯃꯗ ꯅꯪꯁꯨ ꯇꯥꯔꯦ ꯍꯥꯏꯅꯀꯣ ꯐꯤꯔꯣꯜ ꯅꯨꯡꯔꯣꯜ ꯁꯦꯠꯄ ꯁꯤꯦꯠꯊꯣꯛꯄ ꯃꯇꯝꯗ ꯐꯖꯕ ꯐꯖ ꯍꯤ ꯅꯪꯁꯨ ꯍꯥꯏꯌꯦꯣ ꯑꯥ ꯊꯤꯕꯗꯤ ꯅꯠꯇꯦ ꯐꯖꯩ ꯐꯦꯔꯣꯜ ꯅꯨꯡꯔꯣꯜ ꯐꯖꯅ ꯁꯦꯠꯄ ꯃꯇꯝꯗ ꯌꯥꯝ ꯐꯖꯩꯌꯦ ꯍꯥꯏꯌꯦꯦ ꯅꯪ ꯍꯥꯏꯁꯤꯔꯥ ꯍꯥꯏꯅꯗꯤ ꯃꯥ ꯈꯟꯕ ꯃꯥꯜꯂꯦ ꯎꯝ ꯑꯗꯨꯗ ꯃꯥ ꯎꯝ ꯑꯗꯨꯗ ꯑꯗꯨꯃꯥꯏꯅ ꯍꯥꯏꯌꯦ ꯑꯩꯗꯤ ꯎꯝ ꯅꯪꯕꯨꯁꯨ ꯐꯖꯩꯌꯦ ꯐꯦꯔꯣꯜ ꯅꯨꯡꯣ ꯁꯦꯠꯇꯣꯛꯄ ꯃꯇꯝꯗ ꯆꯠꯊꯣꯛꯄ ꯃꯇꯝꯗ ꯌꯥꯝ ꯐꯖꯩ ꯑꯩꯁꯤ ꯎꯝ ꯃꯥꯁꯦ ꯉꯣꯟꯗꯁꯨ ꯍꯥꯏꯁꯤꯔꯥ ꯍꯥꯏꯅꯗꯤ ꯈꯟꯕꯅꯦ ꯍꯥꯏꯅ ꯑꯣ ꯑꯩꯉꯣꯟꯗꯀꯣ ꯍꯥꯏꯔꯛꯑꯦ ꯎꯝ ꯅꯤ
ꯑꯗꯨ ꯂꯣꯏꯔꯕ
ꯎꯗꯣ ꯑꯗꯣ ꯅꯪꯒꯤ ꯋꯥꯔꯤꯔꯤꯗꯨꯗꯤ ꯍꯥꯏ ꯍꯥꯏꯔꯣꯝꯅ ꯑꯗꯨꯗ ꯍꯧꯖꯤꯛꯗꯤꯀꯣ ꯋꯥꯔꯤꯔꯤ ꯂꯩꯥꯏꯇꯕꯅꯤꯅ ꯅ ꯅ ꯍꯥ ꯅꯨꯄꯥꯒꯤ ꯋꯥꯔꯤ ꯅꯣꯏꯅꯤ ꯅꯨꯡꯁꯤꯅꯔꯛꯄ ꯋꯥꯔꯤꯗꯣ ꯀꯔꯣꯝꯅ ꯇꯤꯍꯦ ꯑ ꯑꯕ ꯍꯥꯏꯔꯛꯄ ꯃꯇꯝꯗ ꯅꯣꯛꯒꯟꯕꯁ ꯌꯥꯏ ꯑꯗꯣ ꯅꯪ ꯅꯪ ꯅꯪꯅ ꯑꯩꯈꯣꯏ ꯅꯍꯥꯟ ꯏꯝꯐꯥꯜꯗ ꯂꯩꯔꯕ ꯃꯇꯝꯗ ꯍꯥꯏꯈꯤꯕ ꯇꯧꯈꯤꯕ ꯆꯠꯃꯤꯟꯅꯕ ꯑꯩꯈꯣꯏꯅ ꯑ ꯁꯥꯇ꯭ꯔꯥ ꯑꯣꯏꯕ ꯃꯇꯝꯗ
ꯑꯥ ꯃꯥꯅꯤ ꯃꯥꯅꯤ
ꯃꯇꯝꯗꯣ ꯃꯇꯝꯗꯨꯗꯒꯤ ꯅꯪ ꯅꯨꯡꯁꯤꯅꯔꯛꯈ꯭ꯔꯦꯕ ꯀꯣ
ꯎꯝ ꯎꯝ ꯎꯝ
ꯈꯣꯏꯅꯤ ꯆꯠꯄ ꯃꯇꯝꯗ ꯅꯣꯏ ꯅꯣꯏ ꯅꯪꯅ ꯅꯨꯡꯁꯤꯅꯕ ꯅꯨꯄꯥꯗꯣ ꯑꯗꯨꯗꯤ ꯋꯥꯔꯤꯗꯣ ꯁꯦꯡꯅ ꯅꯥꯇꯩ ꯋꯥꯈꯜꯗꯒꯤ ꯀꯔꯤ ꯀꯔꯤ ꯆꯥꯈ꯭ꯔꯦ ꯀꯔꯤ ꯀꯔꯤ ꯂꯩꯕꯤ ꯍꯥꯏꯕꯗꯣ ꯋꯥꯔꯤꯒꯤ ꯀꯣ
ꯎꯝ
ꯍꯥꯏꯔꯛꯑꯣ ꯍꯥꯏꯕꯅꯤꯗ ꯑꯩꯅ ꯇꯥꯔꯒ ꯑ ꯍꯟꯅ ꯇꯝꯅꯤꯡꯕ ꯀꯃꯥꯏꯅ ꯈꯜꯂꯨꯕꯗ ꯀꯞꯅꯤꯡꯕ ꯊꯣꯛ
ꯂ ꯄꯤꯤꯁꯦ ꯖꯔꯣ ꯖꯔꯣ ꯇꯔ ꯏꯃꯦ
ꯅꯪ ꯅꯊꯟꯅ ꯇꯥꯕꯗꯣ ꯅꯨꯡꯉꯥꯏꯇꯦ ꯑꯩꯁꯨ ꯇꯥꯅꯤꯡꯉꯥꯏꯅ ꯍꯥꯏꯔꯛꯑꯣ ꯍꯥꯏꯕ
ꯑ ꯍꯧꯖꯤꯛ ꯉꯥꯡꯕꯗ ꯅꯨꯡꯉꯥꯏꯔꯣꯏꯗꯧꯔꯤ ꯌꯥꯝ
ꯑꯥ ꯑ ꯀꯦꯒꯤ ꯀꯔꯤꯒꯤ ꯀꯔꯤꯒꯤ
ꯅꯪꯒꯨꯝꯅ ꯑꯩꯁꯦ ꯇꯣꯉꯥꯟꯅ ꯂꯩꯇꯦ
ꯑ ꯑꯣ ꯀꯩꯁꯨ ꯀꯥꯏꯗꯦ ꯍꯧꯖꯤꯛꯇꯤ ꯃꯥꯁꯦ ꯂꯥꯞꯅ ꯊꯥꯗꯣꯛꯈ꯭ꯔꯦꯕꯅꯤꯅ ꯅꯠꯇ꯭ꯔꯣ ꯅꯠꯇ꯭ꯔꯒ ꯀꯟꯅ ꯆꯤꯡꯔꯤꯕ꯭ꯔꯣ ꯅꯪꯅ ꯅꯠꯇ꯭ꯔꯦꯀꯣ ꯑꯣ ꯑꯣ ꯂꯥꯞꯅ ꯊꯥꯗꯣꯛꯈ꯭ꯔꯦꯕ ꯅ ꯅꯠꯇ꯭ꯔꯣ ꯑꯣ ꯑꯗꯨꯗꯤ ꯍꯥꯏꯗꯣꯛꯄ ꯌꯥꯏꯅ ꯀꯩꯁꯨ ꯀꯏꯗꯅ
ꯕꯦꯕꯥꯔ ꯅꯨꯡꯕꯥꯔ ꯍꯥꯏꯕ ꯑꯃ ꯌꯥꯎꯋꯦꯗꯅ ꯑꯩꯈꯣꯏꯒꯤ ꯋꯥꯔꯤꯗꯨ
ꯑ ꯑꯗ ꯑ ꯍꯧꯖꯤꯛꯀꯤꯗꯤ ꯀ ꯎ ꯑꯩꯅ ꯑꯩꯈꯣꯏꯒꯤ ꯀꯔꯤ ꯍꯥꯏꯁꯤꯔꯥ ꯑ ꯆ ꯑꯩꯈꯣꯏꯒꯤꯀꯣ ꯑꯩꯈꯣꯏꯒꯤ ꯐꯪꯐꯝ ꯊꯣꯛ ꯄꯗꯣ ꯐꯪꯂꯪꯂꯗꯤ ꯂꯣꯏꯔꯦ ꯂꯣꯏꯣꯏꯔꯤ ꯑ ꯍꯌꯦꯡꯀꯣ ꯅꯪꯅ ꯑꯗꯨꯃꯥꯏꯅ ꯍꯥꯏꯕ ꯑꯩ ꯉꯔꯥꯡ ꯅꯨꯡꯗꯥꯡ ꯍꯥꯏꯕꯗꯣ ꯑꯩꯈꯣꯏ ꯐꯪꯐꯝ ꯊꯣꯛꯄꯗꯣ ꯐꯪꯅꯕ
ꯐꯥꯒꯤ ꯇꯧꯕꯅꯦ ꯑꯗꯨ ꯂꯧꯔꯨꯅꯨ
ꯑ ꯑꯩꯈꯣꯏ ꯐꯥꯒꯤ ꯇꯧꯕꯅꯤ ꯑꯩꯈꯣꯏ ꯀꯩ ꯇꯧꯗꯦ ꯍꯥꯏꯅꯀꯣ ꯑꯩꯈꯣꯏꯅ ꯐꯪꯐꯝ ꯊꯣꯛꯄꯗ ꯋꯥ ꯂꯩꯗꯕꯒꯤ ꯏ ꯊꯣꯛꯄꯅꯤ ꯍꯥꯏꯅꯀꯣ ꯍꯥꯏꯔ ꯂꯣꯏꯔ ꯃꯤꯅꯣ ꯑꯩꯈꯣꯏ ꯐ ꯊꯣꯛꯄꯗ ꯐꯪꯅꯦ ꯎꯝ
ꯑꯗꯣ ꯉꯁꯥꯏ ꯉꯁꯥꯏ ꯅꯪꯅ ꯍꯥꯏꯈꯤꯕꯗꯣ ꯃꯥꯅꯪ ꯉꯩꯍꯥꯛꯇꯪ ꯑ ꯌꯦꯡꯉꯝꯃꯤ ꯈꯜꯂꯝꯃꯤ ꯍꯥꯏꯕꯗꯣ ꯑꯗꯨ ꯃꯇꯥꯡꯗ ꯑꯩ ꯑ ꯑ ꯑꯩꯅꯁꯨ ꯈꯜꯂꯦꯕ ꯃꯥꯏ ꯋꯥꯉꯥꯡ ꯁꯉꯥꯡꯗꯣ ꯑꯗꯨꯀꯥꯟꯅꯗꯤ ꯑꯩꯁꯦ ꯑꯃꯔꯣꯝꯗ ꯀꯟꯅ ꯊꯋꯥꯏ ꯍꯛꯆꯥꯡ ꯂꯣꯏꯅꯃꯛ ꯍꯥ ꯋꯥꯈꯜ ꯍꯛꯆꯥꯡ ꯊꯋꯥꯏ ꯂꯣꯏꯅꯃꯛ ꯑꯩꯁꯦ ꯄꯨꯡ ꯂ ꯂ
ꯑꯣ ꯑꯆꯥ ꯑ ꯑꯗꯨꯗꯣ ꯑꯗꯨꯒꯤ ꯅꯪꯒꯤ ꯋꯥꯔꯤꯁꯨ ꯌꯥꯝꯅ ꯂꯩꯔꯝꯒꯅꯤ ꯑꯩꯅ ꯈꯟꯕꯗ ꯀꯣ ꯑꯣ ꯑꯣ ꯑ ꯃꯈꯣꯝꯗ ꯀ
ꯃ ꯀꯣꯝꯅ ꯍꯥꯏꯗꯤ
ꯅꯠꯇꯦ ꯑꯩꯅ ꯍꯥꯏꯕꯗꯤ ꯅꯣꯏꯒꯤ ꯅ ꯃꯅꯥꯛꯇ ꯂꯩꯔꯝꯃꯤꯗꯅ ꯑꯃꯗꯤ ꯑꯗꯨꯒꯤ ꯋꯥꯔꯤ ꯑꯗꯨꯒ ꯑꯥ ꯑꯁꯤꯅꯤ ꯑ ꯃꯊꯛꯇ ꯑ ꯀꯩ ꯀꯩꯩ ꯀꯔꯤ ꯍꯥꯏꯕ ꯀꯔꯤ ꯑꯁꯤꯒꯤ ꯃꯊꯛꯇ ꯂꯥꯛꯏꯕꯗꯣ ꯇꯨꯔꯦꯟꯔ ꯋꯥꯔꯤ ꯂꯩꯔꯝꯒꯅꯤ
ꯂꯩ ꯂꯩ ꯂꯩꯅꯦ
ꯑꯇꯩꯗꯤ ꯑꯩ ꯈꯪꯗ꯭ꯔꯦꯀꯣ ꯑꯁꯤꯒꯤ ꯑꯅꯤ ꯗꯤ ꯑꯩꯅ ꯅꯪ ꯁꯤ ꯁꯅꯥꯏ ꯍꯥꯏꯕ ꯋꯥꯔꯤꯁꯤꯦ ꯑꯩ ꯈꯔꯦꯗꯤ ꯊꯕ ꯑꯗꯣ ꯅꯪ ꯍꯧꯖꯤꯛ ꯑꯗꯨꯒꯤ ꯋꯥꯔꯤ ꯂꯤꯅꯤꯡꯉꯥꯏꯒꯤ ꯃꯇꯝ ꯅꯪꯉꯣꯟꯗ ꯄꯤꯖꯔꯤ ꯍꯥꯏꯕꯅꯤꯗ ꯑꯩꯅ ꯍꯥꯏꯕꯗꯤ ꯇꯥꯖꯔꯒꯦ ꯐꯔꯦ ꯐꯔꯦ ꯐꯔꯦ
ꯎꯝ
ꯍꯖꯂꯨ ꯍꯖꯂꯨ ꯍꯖꯨ ꯍꯖꯤꯂ ꯍꯥꯎꯕ꯭ꯔ ꯑꯗꯨ ꯍꯥꯎꯔ ꯍꯥꯎꯔ ꯍꯥꯎ ꯎꯝ ꯇꯥꯔꯒ ꯍꯥꯏꯅ ꯑꯩ ꯐꯖꯅ ꯂꯦꯞꯂꯒ ꯂꯩꯔꯤ ꯍꯧꯖꯤꯛ ꯐꯥꯎꯗꯤ ꯅꯪꯅ ꯍꯥꯏꯗꯕꯒꯤꯅꯤ
ꯃꯤ ꯑꯍꯨꯝ ꯃꯔꯤ ꯁꯥꯟꯅꯕ ꯌꯥꯔꯣꯏꯗ꯭ꯔꯥ
ꯑꯥ ꯍꯥꯏꯒꯂꯨ ꯍꯥꯏꯒꯂꯨ
ꯍꯨꯝꯗꯧꯕꯅꯤ ꯃꯥꯗꯣ ꯍꯧꯕꯗꯣ ꯎꯝ
ꯅꯪ ꯅꯪꯁꯦ ꯍꯧꯕꯗꯣ ꯆꯍꯤ ꯀꯌꯥꯗ ꯑꯣꯔ ꯅꯠꯇ꯭ꯔꯒ ꯂꯥꯏꯔꯤꯛ ꯇꯝꯕꯁꯦ ꯀꯌꯥꯗꯒꯤ ꯇꯝꯃꯒ ꯍꯧꯔꯛꯄꯅꯣ ꯍꯥꯏꯕꯒꯤ ꯃꯗꯣ
ꯎꯝ
ꯌꯥꯝꯅ ꯉꯟꯕ꯭ꯔꯥ ꯅꯠꯇ꯭ꯔꯒ ꯈꯔꯗꯤ ꯑꯦ ꯃꯇꯝ ꯗꯨ ꯑꯗꯨꯁꯨ ꯍꯥꯏꯔꯛꯑꯣꯅ ꯅꯪꯒꯤ ꯄꯨꯡ ꯄꯨꯡ ꯇꯦꯜꯒꯤꯁ ꯑꯩꯅ ꯍꯥꯏꯔꯛꯑꯣ
ꯅꯪꯒ ꯈꯔ ꯃꯥꯟꯅꯔꯒꯗꯤ ꯅꯪꯁꯦ ꯑꯃ ꯑꯅꯤ ꯑꯍꯨꯝ ꯃꯔꯤ ꯃꯉꯥ ꯭ꯔꯦ ꯅꯤꯄꯥꯟꯗꯒꯤ ꯅꯠꯇ꯭ꯔ ꯅꯪ
ꯑꯍꯨꯝ ꯃꯔꯤ ꯑꯩꯈꯣꯏ ꯇꯝꯂꯤꯉꯩꯗ
ꯑ ꯑ ꯑ
ꯆꯁ ꯍꯥꯏꯔꯣ ꯑꯃ ꯑꯅꯤ ꯑꯍꯨꯝ ꯃꯔꯤ ꯇꯔꯨꯛ ꯇꯔꯦꯠ ꯇ꯭ꯔꯦꯗ
ꯅꯪꯒꯤ ꯍꯥꯏꯕꯅꯤꯍꯦ
ꯑꯩ ꯑꯩꯒꯤꯦꯔꯣ
ꯎꯝ
ꯑꯩ ꯑꯩꯗꯤ ꯌꯥꯝꯅ ꯉꯜꯂꯤ ꯍꯥꯏꯕ ꯇꯥꯔꯦ
ꯑ
ꯑꯥ ꯑꯗꯣ ꯉꯁꯤꯒꯤꯗꯤꯀꯣ ꯅꯪꯒꯤ ꯋꯥꯔꯤꯗꯣ ꯍꯥꯏꯔ
ꯑꯗ ꯑꯗꯨ ꯉꯥꯏꯈꯣꯕ ꯅꯪꯒꯤ ꯑꯍꯧꯕꯗꯣ ꯈꯔ ꯈꯪꯒꯦꯕ ꯑꯍꯧꯕꯗꯣ ꯈ
ꯑꯣ ꯑꯩꯒꯤꯔꯔꯣ
ꯑꯩꯔꯣ
ꯎꯝ ꯎꯝ ꯅꯣꯒꯟꯕ ꯌꯥꯗꯤ ꯅꯣꯒꯟꯕꯩ ꯑꯩꯒꯤꯗꯤꯦꯀꯣ ꯑꯩꯒꯤꯗꯤ ꯌꯥꯝꯅ ꯉꯜꯂꯤ ꯍꯥꯏꯕ ꯇꯥꯔꯦ
ꯑꯥ
ꯑꯩꯅ ꯉꯟꯕꯁꯦ
ꯎꯝ
ꯈꯪꯈꯤꯅꯦ ꯑꯩ ꯉꯟꯃꯤꯠꯁꯦ ꯑꯩꯅ ꯃꯦꯟꯕꯤꯁꯦꯁ ꯃꯥ ꯆꯠꯂꯒ ꯍꯦꯛ ꯍꯜꯂꯛꯄ ꯃꯇꯝꯗ ꯑꯩꯈꯣꯏꯅꯤ ꯑꯩꯈꯣꯏ ꯍꯦꯛ ꯇꯝꯃꯤꯟꯅꯔꯤꯅ
ꯎꯝ
ꯃꯇꯝꯗ ꯆꯍꯤ ꯑꯃ ꯑꯅꯤ ꯑꯅꯤ ꯑꯍꯨꯝ ꯂꯩꯕ ꯃꯇꯝꯗ ꯑꯩ ꯅꯨꯡꯁꯤꯅꯔꯛꯦꯕ
ꯅꯠꯇꯦ ꯑꯩꯅ ꯍꯥꯏꯕꯗꯤ ꯅꯪꯅ ꯑ ꯑꯃ ꯀꯥꯕꯗ ꯑꯅꯤ ꯀꯥꯕꯗ ꯑꯍꯨꯝ ꯀꯥꯕꯗ ꯍꯥꯏꯕ ꯑꯃ ꯂꯩꯅ ꯑꯗꯨꯗ ꯍꯥꯏꯕꯗ
ꯃꯉꯥ ꯑꯩꯈꯣꯏ ꯀꯥꯃꯤꯟꯅꯔꯦꯀꯣ
ꯃꯉ ꯀꯃꯤꯅꯔꯦ
ꯃꯉꯥ ꯇꯔꯨꯛ ꯇꯔꯦꯠꯀꯨꯝꯕꯗꯗꯤ ꯍꯧꯥꯎꯔꯝꯒꯅꯤ ꯑꯩꯁꯦ ꯃꯆꯥ ꯑꯣꯏꯔꯁꯨꯀꯣ ꯄꯤꯛꯇ꯭ꯔꯨ ꯄꯤꯛꯂꯁꯨ ꯌꯥꯪ ꯌꯥꯪ ꯄꯤꯛꯂꯁꯨ ꯃꯒꯨꯟ ꯂꯩꯕ ꯆꯝꯄ꯭ꯔꯥ ꯍꯥꯏꯕꯒꯤ ꯃꯇꯝꯗꯣ ꯑꯗꯨꯝꯒꯤ ꯑꯩ ꯑꯩꯁꯨ ꯈꯪꯗꯅ ꯁꯨꯃꯥꯏꯅꯟꯅꯔꯛꯑꯦ ꯑꯗꯨꯒꯤ ꯃꯇ ꯑꯩꯒꯤ ꯋꯥꯔꯤꯁꯦ ꯌꯥꯝꯅ ꯁꯥꯡꯅ ꯂꯩꯕꯅꯦꯕ
ꯑꯥ ꯑꯥ ꯑꯥ ꯁꯥꯡꯉꯦ
ꯍꯩꯌꯦꯡꯁꯦ ꯑꯩ ꯋꯥꯔꯤꯁꯦ ꯍꯥꯏꯔꯒꯦ ꯉꯁꯤꯒꯤꯁꯦ ꯅꯪꯒꯤ ꯋꯥꯔꯤ ꯍꯥꯏꯔꯛꯑꯣ
ꯑ ꯈꯥꯏ ꯂꯒꯦ ꯈꯥꯏ ꯂꯒꯦ ꯑꯗꯣ ꯑꯩꯒꯤꯁꯦ ꯁꯨꯝꯗꯧꯕꯅꯤ ꯑꯩꯅ ꯍꯧꯈꯤꯕꯁꯦ ꯑꯃ ꯑꯅꯤ ꯑꯍꯨꯝ ꯃꯔꯤ ꯃꯉꯥꯅꯤ ꯎ ꯎꯛꯇꯔ ꯏꯄꯥꯥꯟꯗ ꯏꯅꯕ
ꯈꯣ ꯑꯩꯁꯨ ꯑꯩꯁꯨ ꯑꯩꯁꯨ ꯊꯤꯔꯨꯈꯤꯒꯦ ꯃꯉꯔꯣ ꯇꯔꯦ ꯅꯤꯡꯅꯤꯄꯥꯟꯗꯒ
ꯑꯣ ꯎꯁꯤ ꯃꯉꯥꯗꯒꯤ ꯍꯧꯔꯦ ꯑꯃ ꯁꯤꯒꯤꯗꯤ ꯍꯧꯅꯤꯡꯗ꯭ꯔꯦꯕ ꯈꯪꯉꯕꯅꯤꯅ
ꯁꯣꯏ
ꯑꯗꯣ ꯁꯨꯃꯥꯏꯅ ꯇꯧꯕꯅꯤ ꯃꯥꯁꯦ ꯇꯔꯦꯠꯇꯒꯤꯗꯤ ꯍꯥꯏꯕꯒꯨꯝ ꯍꯥꯏꯗꯕꯒꯨꯝꯗꯤ ꯍꯧꯔꯦ ꯑꯗꯣ ꯍꯥꯏꯕꯒꯨꯝ ꯍꯥꯏꯗꯕꯒꯨꯝ ꯇꯧꯕꯁꯤꯗ ꯑꯩꯈꯣꯏꯁꯦ ꯇꯔꯦꯠ ꯅꯤꯄꯜ ꯇꯥꯔꯗꯤ ꯑꯩꯈꯣꯏ ꯍꯣꯡꯗꯣꯛ ꯍꯣꯡꯖꯤꯟ ꯌꯥꯗꯦ ꯍꯥꯏꯕ ꯑꯃ ꯂꯩꯅ
ꯎꯝ ꯍꯝ
ꯑꯗꯨꯗꯤ ꯑꯩꯈꯣꯏ ꯀꯥꯕꯗꯣ ꯍꯣꯡꯗꯣꯛ ꯍꯣꯡꯖꯤꯟ ꯌꯥꯗꯦ ꯍꯥꯏꯕꯅꯤꯅ ꯑꯩꯁꯦ ꯇꯔꯦꯠꯇꯗꯤ ꯍꯥꯏꯔꯛꯑꯁꯨ ꯌꯦꯡꯉꯒꯦ ꯍꯥꯏꯗꯤ ꯃꯊꯪ ꯆꯍꯤꯁꯤꯗ ꯍꯥ ꯃꯥꯅ ꯀꯥꯔꯗꯤ ꯑꯩ ꯌꯥꯕꯤꯔꯒꯦ ꯁꯤꯅꯦꯕ ꯀꯥꯗꯗꯤ ꯑꯩ ꯌꯥꯕꯤꯔꯔꯣꯏ ꯁꯤꯅꯦꯕ
ꯑꯣ ꯀꯥ ꯀꯥꯔꯗꯤ ꯍꯥꯏꯕꯗꯤ ꯀꯃꯥꯏꯅ ꯀꯥꯔꯗꯤ
ꯇꯔꯦꯠꯁꯤꯗ ꯑꯩꯈꯣꯏ ꯀꯥꯃꯤꯟꯅꯩꯅ ꯇꯔꯨꯛꯇꯒꯤ ꯍꯧꯅ
ꯑ ꯄꯉ ꯇꯔ
ꯑꯥ ꯇꯔꯨꯛꯇꯨꯒ ꯑꯩꯈꯣꯏ ꯀꯥꯃꯤꯟꯅꯩꯩꯅ ꯑꯗꯨꯗ ꯇꯔꯦꯠ ꯒꯤ ꯍꯥꯏꯕ ꯍꯧꯈ꯭ꯔꯃ ꯑ ꯑꯗꯨ ꯑꯩꯁꯨ ꯌꯥꯗ꯭ꯔꯦ ꯑꯗꯣ ꯇꯔꯦꯠꯁꯤꯗ ꯑꯩꯁꯦ ꯈꯜꯂꯦ ꯃꯥꯅ ꯅꯤꯄꯥꯥꯟ ꯇꯥꯔꯗꯤ ꯇꯔꯦꯠ ꯍꯦꯛ ꯍꯦꯛ ꯍꯦꯜꯂꯗꯤ ꯅꯤꯄꯥꯟ ꯇꯥꯔꯗꯤ ꯍꯣꯡꯗꯣꯛ ꯍꯣꯡꯖꯤꯟ ꯌꯥꯗꯦ ꯍꯥꯏꯕꯗꯣ ꯅꯪ ꯈꯪꯉꯦꯀꯣ ꯍꯣꯏ ꯑꯦꯛꯖꯥꯝ ꯊꯥꯒꯗꯕ ꯅꯣꯡꯒꯗꯕ ꯑꯗꯨꯒꯤ ꯌꯥꯗꯦ ꯍꯥꯏꯕꯗꯣ ꯑꯗꯨꯒꯤꯗꯣ ꯈꯔ ꯈꯜꯂꯒ ꯑꯩꯁꯦ ꯇꯔꯦꯠꯁꯦ ꯍꯦꯛ ꯍꯦꯜꯂꯗꯤ ꯑꯩ ꯌꯥꯕꯤꯔꯒꯦ ꯃꯊꯪ ꯆꯍꯤꯒ ꯂꯩꯔꯗꯤ ꯁꯤꯅꯦꯕ ꯑꯗꯨ ꯑꯩꯁꯨ ꯑꯗꯨꯝ ꯈꯨꯝꯕꯤꯗ꯭ꯔꯦ ꯑꯗꯨ ꯆꯍꯤꯗꯤ ꯃꯊꯪ ꯆꯍꯤ ꯀꯥꯔꯦ ꯃꯥꯁꯨ ꯂꯥꯛꯑꯦ ꯑꯗꯨꯗꯤ ꯐꯔꯦ ꯑꯩ ꯑꯃꯨꯛ ꯍꯥꯏꯔꯦ ꯃꯥꯅ ꯑꯗꯨꯒꯤ ꯈꯔꯥ ꯐꯔꯦ ꯌꯥꯕꯤꯔꯦ ꯑꯩꯁꯦ ꯌꯥꯕꯤ ꯔꯦ ꯑꯗꯨꯕꯨ ꯑꯉꯥꯡꯅꯤꯅ ꯑꯗꯨ ꯃꯇꯝꯗ ꯁꯨꯃꯥꯏꯅ ꯋꯥꯔꯤ ꯁꯥꯟꯅꯕꯁꯨ ꯂꯩꯗꯦꯗꯣ ꯃꯥꯅꯦ ꯀꯤꯗꯒꯤ ꯌꯦ ꯑꯥ ꯑꯩꯗꯤꯁꯨ ꯁꯨꯛꯍꯟ ꯍꯟꯕ ꯍꯩꯇ꯭ꯔꯦ ꯍꯩꯁꯨ ꯍꯩ ꯍꯟ ꯍꯥꯏꯗꯤ ꯏꯁꯥꯅ ꯏꯕꯗꯣ ꯀꯩꯅꯣꯝ ꯑꯩꯉꯣꯟꯗ ꯌꯥꯝ ꯍꯩꯅꯗꯕ ꯍꯥꯏꯇꯥꯔꯦ ꯃꯤꯅ ꯄꯤꯔꯛꯄꯗꯨꯗꯤ ꯄꯥꯕ ꯌꯥꯏ ꯑꯗꯨ ꯑꯩꯅ ꯏꯕ ꯍꯥꯏꯁꯤꯗꯤ ꯍꯩꯅꯗ꯭ꯔꯕ ꯑꯗꯨꯒꯥ ꯑꯩꯁꯦ ꯑ ꯐꯔꯦ ꯐꯥꯔꯦ ꯑꯗꯨꯨꯗꯤ ꯌꯥꯕꯤꯔꯦ ꯑꯁꯨꯝ ꯏꯁꯀꯨꯜꯁꯨ ꯑꯗꯨꯝ ꯀꯥꯈꯔꯦ ꯀꯥꯈ꯭ꯔꯦ ꯀꯥꯈ꯭ꯔꯦ ꯑꯗꯨꯗ ꯅꯤꯄꯥꯜ ꯃꯥꯄꯜ ꯇꯔꯥ ꯃꯥꯄꯜ ꯀꯥꯕꯗ ꯇꯔꯥ ꯃꯥꯄꯜ ꯀꯥꯕꯁꯤꯗ ꯀꯣ ꯃꯥꯄꯜꯁꯤꯗ ꯑꯩꯁꯦ ꯄꯥꯎ ꯆꯥꯖꯠ ꯇꯥꯕꯥ ꯍꯧꯔꯦꯕ ꯑꯩꯈꯣꯏꯒꯤ ꯑ ꯃꯥꯒꯤ ꯄꯥꯎꯁꯦ ꯑꯩꯈꯣꯏ ꯁ꯭ꯀꯨꯜ ꯆꯠꯃꯤꯟꯅꯕ ꯅꯨꯄꯤ ꯑꯃꯗꯨꯅ ꯑꯩꯈꯣꯏ ꯂꯥꯏꯔꯤꯛ ꯇꯝꯃꯤꯟꯅꯕ ꯅꯨꯄꯤ ꯑꯃꯗꯨꯅ ꯍꯥꯏꯔꯛꯑꯦꯕ ꯑꯩꯈꯣꯏ ꯁꯣꯝꯂꯣꯝ ꯃꯈꯥ ꯂꯩꯀꯥꯏꯒꯤꯗꯣ ꯑꯩꯈꯣꯏ ꯁꯅ ꯃꯐꯝꯒꯤ ꯃꯈꯥ ꯂꯩꯀꯥꯏ ꯂꯩꯅ ꯑꯩꯈꯣꯏꯒꯤ ꯌꯥꯝ